ꯍꯜꯂꯣ
ꯍꯜꯂꯣ ꯀꯔꯤ ꯇꯧꯔꯤꯅꯣ
ꯐꯝꯃꯤꯌꯦ ꯅꯪꯗꯤ ꯀꯔꯤ ꯇꯧꯕ꯭ꯔꯥ
ꯑꯩ ꯂꯩꯔꯤꯛ ꯏꯔꯤꯌꯦ
ꯂꯥꯏꯔꯤꯛ ꯏꯔꯤꯌꯦ
ꯍꯣꯏ
ꯆꯥꯛ ꯆꯥꯔꯕꯣ
ꯆꯥꯔꯦ
ꯀꯩ ꯍꯤꯟꯖꯥꯡ ꯆꯥꯒꯦ ꯑꯩꯁꯨ ꯆꯥꯔ
ꯉꯁꯤ ꯌꯦꯟ ꯆꯥꯏ ꯑꯩꯗꯤ ꯅꯪꯗꯤ ꯀꯔꯤ ꯍꯦꯟꯁꯥꯡ ꯆꯥꯕ꯭ꯔꯥ
ꯍꯋꯥꯏ ꯊꯣꯡꯉꯦ
ꯍꯧꯔꯝꯒꯅꯤꯍꯦ
ꯍꯥꯎꯋꯦ
ꯆꯦꯕꯨ ꯌꯨꯝꯗꯔꯣ ꯀꯥꯏꯗꯅꯣ ꯂꯩꯕꯗꯣ
ꯑꯩꯗꯤ ꯍꯣꯁꯇꯦꯜꯗ ꯂꯩꯌꯦ
ꯑꯣ ꯂꯥꯏꯔꯤꯛ ꯇꯝꯕ꯭ꯔꯣ
ꯑꯧ ꯂꯥꯏꯔꯤꯛ ꯇꯝꯃꯤꯝꯅꯦ
ꯅꯤꯡꯉꯥꯏꯔꯦꯍꯦ ꯃꯤ ꯃꯆꯥꯗꯤ ꯂꯥꯏꯔꯤꯛ
ꯅꯪꯗꯤ ꯀꯩꯝ ꯇꯧꯗ꯭ꯔꯣ ꯍꯥꯏꯁꯦ
ꯑꯩꯗꯤ ꯀꯩꯝꯁꯨ ꯇꯧꯗꯦ ꯌꯨꯝꯗ ꯑꯗꯨꯝ ꯂꯩꯌꯦ
ꯀꯩꯒꯤ ꯀꯣꯂꯦꯖ ꯂꯣꯏꯔꯕꯣ
ꯍꯣꯏ ꯂꯣꯏꯔꯒ ꯑꯗꯨꯝ ꯌꯨꯝꯗ ꯐꯤ ꯁꯥꯔꯒ ꯑꯗꯨꯝ ꯂꯩꯌꯦ
ꯑꯣ ꯀꯩ ꯐꯤ ꯁꯥꯏꯅꯣ ꯍꯥꯏꯖꯦ
ꯍꯝ ꯐꯅꯦꯛꯒꯨꯝꯕ
ꯐꯩꯌꯦꯅꯦ ꯑꯗꯨꯃꯥꯏꯅ ꯍꯩꯗꯣ
ꯍꯣꯏ ꯍꯩꯌꯦ ꯍꯥꯏꯕ ꯇꯥꯔꯦ
ꯅꯨꯡꯉꯥꯏꯕ꯭ꯔꯣ ꯐꯤꯁꯥꯕ ꯈꯣꯢ ꯏꯃꯥꯟꯅꯕꯤ ꯃꯌꯥꯝ ꯂꯩꯌꯦ
ꯑꯣ ꯕꯣꯜ ꯁ꯭ꯅꯥꯕ ꯌꯦꯡꯉꯣꯏꯗ꯭ꯔꯣ ꯉꯁꯤ
ꯌꯦꯡꯗꯣꯏꯅꯦ
ꯑꯣ ꯀꯅꯥꯕꯨ ꯁꯞꯄꯣꯔꯠ ꯇꯧꯗꯣꯏꯕ
ꯈꯪꯗꯦꯅꯦ ꯑꯈꯣꯏꯗꯤ ꯑꯥꯔꯖꯦꯟꯇꯤꯅꯥꯅꯦ ꯑꯗꯣ ꯑꯥꯔꯖꯦꯟꯇꯤꯅꯥ ꯌꯥꯎꯗꯕꯅꯤꯅ ꯑꯗꯨꯝ ꯌꯦꯡꯉꯅꯤ
ꯑꯩ ꯁꯞꯄꯣꯔꯠ ꯇꯧꯅꯤꯡꯉꯥꯏ ꯂꯩꯇꯦꯃꯤ ꯑꯥꯔꯖꯦꯟꯇꯤꯅꯥ ꯈꯛꯇꯅꯤꯅꯦ ꯑꯗꯨꯗꯤ ꯢꯁ ꯑꯥꯔꯖꯦꯟꯇꯤꯅ ꯂꯩꯇ꯭ꯔꯁꯨ ꯁꯞꯄꯣꯔꯠ ꯇꯧꯗꯅ ꯑꯃꯗꯤ
ꯎꯝ ꯐ꯭ꯔꯥꯟꯁꯇ ꯇꯧꯒꯗ꯭ꯔꯥ
ꯎꯝ ꯇꯧꯔꯣ ꯅꯪꯅ ꯇꯧꯅꯤꯡ
ꯄꯀꯣꯔꯥ ꯊꯣꯡꯕ
ꯉꯁꯤ ꯀꯔꯤ ꯇꯧꯕꯅꯣ ꯅꯪ
ꯉꯁꯤ ꯆꯠꯂꯦ ꯂꯥꯏꯔꯤꯛꯁꯨ ꯄꯥꯔꯦ ꯀꯣꯂꯦꯖꯁꯨ ꯆꯠꯂꯦ ꯇꯨꯝꯁꯨ ꯇꯨꯝꯃꯦ
ꯋꯥꯔꯅꯤ ꯑꯗꯨꯗꯤ
ꯑꯁ ꯇꯨꯝꯃꯟꯗꯅ ꯋꯥꯔꯦꯗ ꯅꯪꯗꯤ ꯀꯩꯗꯧꯔꯒ ꯂꯩꯒꯦ
ꯑꯩ ꯉꯁꯤꯗꯤ ꯌꯨꯝꯗ ꯑꯗꯨꯝ ꯐꯤ ꯁꯥꯔ ꯂꯩꯌꯦ ꯅꯣꯡ ꯆꯨꯕꯒꯤꯀꯣ
ꯑꯣ ꯅꯣꯡ ꯆꯨꯕ꯭ꯔꯥ
ꯍꯣꯏ ꯆꯨꯨꯋꯦ ꯅꯈꯣꯏꯔꯣꯝꯗꯗꯤ ꯆꯨꯗꯕ꯭ꯔꯥ
ꯆꯨꯗꯦ ꯑꯈꯣꯏꯗꯤ
ꯑꯣ ꯅꯨꯡꯉꯥꯏꯔꯦ ꯑꯗꯨꯗꯤ ꯅꯣꯡ ꯆꯨꯕꯒꯤ ꯃꯥꯏꯁꯨ ꯂꯛ ꯇꯦ ꯑꯗꯨꯒꯤ ꯍꯧꯖꯤꯛꯇꯤ ꯐꯝꯔꯒ ꯂꯩꯌꯦ ꯐꯤꯁꯨ ꯁꯥꯅꯤꯡꯉꯥꯏ ꯃꯩ ꯂꯩꯇꯕꯒꯤ
ꯑꯣ ꯅꯣꯡ ꯆꯨꯍꯟꯅꯤꯡꯉꯦꯗ ꯑꯩꯗꯤ
ꯍꯣꯏ ꯁꯥꯕꯨꯗꯤ ꯈꯔꯗꯤ ꯅꯣꯡ ꯆꯨꯕꯗꯤ ꯏꯪꯕ
ꯍꯣꯏ
ꯅꯣꯛꯅꯤꯡꯉꯦꯕ
ꯐꯅ꯭ꯌꯥꯝ ꯁꯥꯏꯌꯦ
ꯎꯝ ꯍꯌꯦꯡꯁꯨ ꯀ꯭ꯂꯥꯁ ꯆꯠꯇꯣꯏꯔꯣ
ꯍꯌꯦꯡ ꯑꯥ ꯆꯠꯀꯅꯤ
ꯑꯣ
ꯆꯦꯕꯨ ꯄꯥꯈꯪ ꯑ ꯅꯨꯄꯥ ꯀꯣꯏꯗꯕ꯭ꯔꯥꯅꯦ
ꯑꯩ ꯅꯨꯄꯥ ꯀꯣꯏꯗꯦ
ꯀꯔꯤꯒꯤꯅꯣ
ꯀꯣꯏꯅꯤꯡꯗꯦ
ꯂꯩꯔꯝꯅꯤꯍꯦ
ꯂꯩꯇꯦꯗ ꯇ ꯀꯏꯇꯦ ꯅꯨꯄꯥ ꯑꯐꯕ ꯂꯩꯇ꯭ꯔꯦ ꯑꯗꯨꯅ ꯀꯣꯏꯗꯤ
ꯑꯦꯁ ꯂꯩꯇꯦ ꯂꯩꯇꯦ ꯍꯥꯏꯔꯒ ꯑꯅꯤ ꯑꯍꯨꯝ ꯂꯩꯕꯖꯠꯇꯦ ꯇꯧꯗ ꯇꯧꯔꯝꯒꯅꯨꯀꯣ
ꯇꯧꯔꯣꯏꯍꯦ ꯂꯩꯇꯦꯍꯦ ꯀꯥꯏꯗꯒꯤ ꯑꯁ ꯑꯃꯐꯥꯎ ꯂꯩꯇ꯭ꯔꯀꯥꯟꯁꯤꯠ ꯑꯅꯤ ꯑꯍꯨꯝꯒꯥꯏ ꯍꯥꯏꯖꯜꯂꯦ
ꯑꯗꯨ ꯊꯤꯕꯤꯒꯦ
ꯅꯪ ꯊꯤꯕꯤꯒꯦ ꯍꯥꯏꯔꯣ
ꯍꯣꯏ ꯅꯪꯅ ꯂꯩꯇꯦ ꯍꯥꯏꯗꯤ
ꯑꯩꯗꯤ ꯑꯐꯕ ꯅꯠꯇꯗꯤ ꯇꯜꯂꯦ
ꯑꯗꯨ ꯅꯪꯅ ꯀꯔꯤ ꯇꯥꯏꯞ ꯍꯥꯏꯕꯗꯤ ꯅꯪꯅ ꯑ ꯄꯥꯝꯕ ꯇꯥꯏꯞꯇꯣ ꯍꯥꯏꯔꯛꯑꯣ ꯑꯩ ꯊꯤꯕꯤꯔꯒꯦ
ꯑꯩꯒꯤꯇꯥꯏꯞꯂꯣ
ꯍꯣꯏ
ꯑꯣ ꯑꯩꯒꯤ ꯇꯥꯏꯞꯁꯦ ꯐꯤꯕꯝꯗ ꯌꯦꯡꯉꯒꯗꯤ ꯋꯥꯡꯉꯗꯤ ꯌꯥꯏꯑꯦ
ꯍꯣꯏ ꯑꯗꯨꯒ
ꯑꯗꯨꯝ ꯑꯩꯅ ꯉꯥꯡꯕ ꯈꯣꯠꯄ ꯐꯖꯅ ꯇꯥꯕꯤꯕ ꯑꯗꯒꯤ ꯀꯩ ꯍꯥꯏ
ꯄ꯭ꯔꯤꯟꯁꯦꯁ ꯇ꯭ꯔꯤꯠꯃꯦꯟ ꯇꯧꯕꯤꯗꯧꯕ ꯄꯥꯝꯃꯦ ꯍꯦꯍꯦ
ꯍꯣꯏ ꯍꯣꯏ ꯑꯩ ꯊꯤꯕꯤꯒꯦ ꯑꯗꯨꯒ ꯂꯩꯔꯗꯤ ꯎꯟꯅꯔꯁꯦ ꯑꯩꯈꯣꯏ
ꯑꯧ ꯅꯪ ꯊꯤꯕꯤꯔꯛ ꯑꯣꯀꯣ
ꯍꯣꯏ ꯑꯗꯨꯒꯥ ꯂꯩꯌꯦ ꯍꯥꯏꯗꯤ ꯑꯩ ꯀꯣꯜ ꯇꯧꯔꯛꯀꯦ ꯑꯗꯨꯒ ꯅꯣꯡꯃ ꯑꯃꯨꯛ ꯑꯩꯈꯣꯏ ꯄꯨꯂꯞ ꯀꯣꯏꯕ ꯆꯠꯁꯦ ꯃꯐꯝ ꯑꯃꯗ
ꯏꯀꯥꯏ ꯐꯠꯇꯦꯌꯦ
ꯎꯝ ꯀꯣꯏꯗꯕꯁꯨ ꯀꯨꯏꯔꯦꯕ ꯌꯨꯝꯗ ꯑꯗꯨꯝ ꯂꯩꯃꯟꯕꯒꯤ
ꯎꯝ ꯑꯩꯁꯨ ꯍꯣꯁꯇꯦꯜꯗ ꯂꯩꯕꯒꯤ ꯐꯪꯗꯦ ꯆꯠꯄꯥ
ꯎꯝ ꯑꯗꯨꯃꯥꯏꯅ ꯇꯧꯔꯝꯒꯅꯦ ꯅꯈꯣꯏ ꯁꯨꯇꯤ ꯐꯪꯗꯕ꯭ꯔꯥ
ꯐꯪꯗꯦ ꯑꯦꯛꯖꯥꯝ ꯀꯨꯏꯗ꯭ꯔꯦ ꯑꯗꯨꯅ ꯁꯨꯇꯤ ꯊꯥꯗꯦ
ꯑꯣ ꯑꯣ ꯑꯗꯨ ꯑꯦꯖꯥꯝ ꯂꯩꯔꯗꯤ ꯑꯃꯨꯛ ꯐꯪꯉꯣ ꯁꯨꯇꯤ
ꯑꯥ ꯑꯦꯛꯖꯥꯝ ꯂꯣꯏꯔꯒ ꯋꯥꯟ ꯋꯤꯛ ꯁꯝꯊꯤꯡ ꯑꯗꯨꯃꯥꯏꯅ ꯐꯪꯉꯦ
ꯑꯣ ꯑꯗꯨ ꯑꯁꯤ ꯋꯥꯟ ꯋꯤꯛꯀꯨꯝꯕ ꯃꯇꯝꯗ ꯆꯠꯂꯁꯦ ꯑꯗꯨꯗꯤ
ꯑꯣꯏꯌꯦ
ꯑꯩꯗꯤ ꯌꯨꯝꯗ ꯑꯗꯨꯝ ꯂꯩꯕꯅꯤꯅ ꯅꯪꯅ ꯍꯥꯏꯕꯗꯤ ꯐ꯭ꯔꯤ ꯑꯣꯏꯕ ꯅꯪꯅ ꯁꯨꯇꯤ ꯂꯩꯕ ꯃꯇꯝꯗꯀꯣ ꯅꯪꯅ ꯍꯥꯏꯔꯛꯇꯗꯤ ꯑꯩꯗꯤ ꯈꯪꯉꯣꯏꯕ
ꯍꯣ ꯌꯥꯏ ꯌꯥꯏ
ꯅꯪ ꯑꯥ ꯍꯣꯁꯇꯦꯜꯗ ꯂꯩꯕꯗꯣ
ꯑꯝ
ꯍꯥꯏꯕꯒꯤ ꯅꯨꯄꯤ ꯅꯨꯄꯤꯒꯤ ꯍꯣꯁꯇꯦꯜ ꯈꯛꯇꯔꯥ
ꯃꯥꯥꯟꯅꯦ ꯅꯨꯄꯤ ꯈꯛꯇ ꯅꯨꯄꯥ ꯌꯥꯎꯗꯦ ꯑꯩꯈꯣꯏꯗꯤ
ꯑꯣ ꯅꯨꯡꯉꯥꯏꯔꯦ ꯑꯗꯨꯗꯤ
ꯅꯨꯡꯉꯥꯏꯌꯦ ꯅꯨꯄꯤ ꯉꯥꯛꯇ ꯂꯩꯕꯁꯤꯅ
ꯅꯨꯡꯉꯥꯏꯔꯦ ꯑꯗꯨꯗꯤ
ꯅꯣꯏꯗꯤ ꯅꯆꯤꯟ ꯅꯅꯥꯎ ꯀꯌꯥꯅꯣ
ꯑꯩꯒꯤ ꯑꯍꯣꯝ ꯏꯅꯥꯎꯅꯨꯄꯥ ꯑꯃ ꯑꯗꯨꯒ ꯏꯅꯥꯎꯅꯨꯄꯤ ꯑꯃ
ꯅꯪꯅ ꯑꯍꯟ ꯗꯨꯗꯤ
ꯍꯣꯏ
ꯑꯣ
ꯅꯪꯒꯤꯗꯤ
ꯑꯩꯀꯤꯁꯨ ꯑꯍꯨꯝꯅꯦ
ꯑꯣ ꯑꯗꯣ ꯅꯨꯄꯥ ꯀꯌꯥ ꯅꯨꯄꯤ ꯀꯌꯥꯅꯣ ꯆꯦ
ꯃꯌꯥꯏꯗ ꯅꯨꯄꯥ ꯑꯃ ꯑꯩꯅ ꯑꯍꯟ ꯑꯗꯨ ꯏꯅꯥꯎꯅꯨꯄꯤ ꯑꯃꯒ
ꯑꯣ ꯅꯪꯁꯨ ꯅꯨꯡꯉꯥꯏꯌꯦ ꯑꯗꯨꯗꯤ ꯑꯗꯨ ꯏꯃ ꯏꯃꯥ ꯕꯕꯥꯁꯨ ꯑꯗꯨꯝ ꯁꯨꯔꯒ ꯂꯩꯕ꯭ꯔꯥ
ꯕꯕꯥꯗꯤ ꯂꯩꯇ꯭ꯔꯦ
ꯑꯣ ꯅꯨꯡꯁꯤꯌꯦ ꯑꯗꯨꯗꯤ ꯏꯃꯥ ꯏꯃꯥꯒ ꯅꯈꯣꯏ ꯈꯛ ꯇ ꯂꯩꯔꯦ ꯑꯗꯨꯗꯤ
ꯕꯨꯕꯣꯛꯀꯥ ꯈꯣꯏ ꯃꯉꯥ ꯂꯩ
ꯎꯝ ꯏꯆꯦꯕꯨ ꯂꯥꯏꯔꯤꯛ ꯇꯝꯕ ꯂꯣꯏꯔꯗꯤ ꯀꯔꯤ ꯇꯧꯗꯣꯏꯅꯣ
ꯑꯩꯒꯤ ꯕꯤꯖꯤꯅꯦꯁ ꯑꯣꯢꯅ ꯇꯧꯀꯦ
ꯑꯣ ꯑꯗꯨ ꯅꯪ ꯂꯣꯏꯅꯤꯡꯉꯥꯏ ꯆꯍꯤ ꯀꯌꯥ ꯋꯥꯠꯂꯤꯕ꯭ꯔꯥ
ꯆꯍꯤ ꯑꯃꯈꯇꯪ ꯉꯥꯏꯔꯦ
ꯑꯦ ꯑꯗꯨꯗꯤ ꯂꯣꯏꯔꯅꯤꯍꯦ ꯅꯦꯛꯁ ꯏꯌꯥꯔꯗꯤ
ꯎꯝ ꯂꯣꯢꯗꯣꯔꯦ
ꯅꯨꯡꯉꯥꯏꯔꯦ ꯅꯈꯣꯢꯗꯤ
ꯎꯝ ꯅꯪꯗꯤ ꯅꯨꯄꯥ ꯀꯣꯏꯇꯔꯣ
ꯅꯨꯐꯥꯞ ꯅꯨꯄꯥ ꯐꯪꯗꯦꯍꯦ ꯑꯩꯈꯣꯏꯒꯤꯁꯨ
ꯀꯩꯒꯤꯅꯣ ꯍꯥꯏꯁꯤꯕꯣ
ꯀꯔꯤ ꯍꯥꯏꯁꯤꯔꯥ ꯅꯅꯥꯎ ꯅꯨꯄꯤꯗꯣ ꯁꯛ ꯊꯤꯕꯒꯤ ꯍꯥꯏꯁꯤꯔꯥ ꯅꯨꯄꯥꯅ ꯄꯥꯝꯗꯕ
ꯑꯗꯨꯒꯤ ꯃꯥꯟꯗꯦꯗ ꯁꯛ ꯐꯖꯔꯝꯗꯧ ꯃꯥꯜꯂꯤꯗ
ꯑꯌꯣꯃꯥ ꯁꯛꯀꯤꯗꯤ ꯍꯥꯏꯅꯤꯡꯉꯥꯏ ꯂꯩꯇ꯭ꯔꯦ ꯐꯖꯗꯕ ꯒꯤ ꯅꯨꯄꯥ ꯐꯥꯎ ꯂꯥꯛꯇ꯭ꯔꯦ ꯍꯦ
ꯐꯖꯔꯝꯗꯧ ꯃꯥꯜꯂꯤꯍꯦ ꯅꯆꯤ ꯅꯪ ꯍꯥꯏꯖꯤꯟꯅꯅꯨ
ꯁꯦꯡꯅꯒꯤꯅꯦ ꯌꯨ ꯌꯨꯝꯗꯤ ꯄꯥꯅꯤꯡꯉꯥꯏ ꯇꯧꯔꯣ ꯇꯧꯔꯣꯅ ꯀꯟꯅ ꯗꯤ ꯍꯥꯏꯔꯦꯕ ꯑꯗꯨ ꯄꯥꯈꯪ ꯂꯩꯇꯕꯒꯤ ꯑꯗꯨꯝ ꯌꯨꯝꯗ ꯂꯩꯔꯒ ꯂꯩꯔꯦ
ꯑꯩꯌꯝ ꯃꯔꯣ
ꯀꯔꯤ ꯍꯥꯏꯕ꯭ꯔꯥ ꯍꯜꯂꯣ ꯇꯥꯕ꯭ꯔꯣ ꯑꯩ
ꯍꯜꯂꯣ ꯀꯔꯤꯅꫭ ꯍꯦ ꯍꯜꯂꯣ ꯇꯥꯕ꯭ꯔꫭ ꯀꯔꯤꯅꯣ ꯇꯨꯃꯤꯟ ꯂꯩꯈ꯭ꯔꯤꯁꯦ